ꯔꯕꯣꯦ ꯀꯩꯗꯧꯔꯝꯃꯤꯅꯣ
ꯀꯩꯗꯧꯗꯣ ꯁꯣꯝ ꯂꯩꯔ
ꯁꯥꯅ ꯁꯥꯕꯁꯤꯗ ꯀꯦꯟ ꯆꯥꯡ ꯆꯥꯔꯒꯦ
ꯏꯔꯣꯜꯕꯇꯔ
ꯎꯝ
ꯑꯁꯦ ꯁꯨꯨꯁꯅꯤ ꯅ ꯇꯕꯩ ꯆꯔꯕꯅ
ꯆꯥꯗꯦ ꯌꯥꯗꯕ
ꯍꯣꯏ ꯍꯤꯡꯅꯕ ꯇꯥꯕ
ꯁꯨꯝꯅꯦ ꯋꯥꯅꯒ ꯆꯠꯂꯨꯔꯒ ꯍꯜꯂꯛꯄꯗꯣ ꯑꯗꯨꯀꯥꯟꯗ ꯁꯨꯝ ꯆꯥꯛꯀꯁꯦ ꯍꯦꯟꯃꯟꯅ ꯂꯥꯝꯕꯒꯤ ꯆꯥꯒ ꯃꯌꯨꯒꯥꯡ ꯋꯥꯔꯒ ꯇꯧꯔꯀꯥꯟꯗ ꯑꯦꯟꯁꯥꯡꯒꯁꯨ ꯐꯥꯎꯗꯕ ꯑꯃ ꯂꯩꯗꯥꯏꯅꯦ
ꯎ ꯎꯝ
ꯃꯤꯅꯗꯤ ꯋꯥꯅ ꯆꯠꯂꯨꯔꯒ ꯍꯜꯂꯛꯑꯒ ꯆꯥꯕꯗꯣ ꯐꯥꯎꯏꯤ ꯍꯥꯏꯕ ꯋꯥꯃꯟꯈꯤꯕꯒꯤ ꯑꯃ ꯆꯥꯅꯤꯡꯕ ꯐꯥꯎꯗꯕꯗꯣ ꯑꯗꯨꯁꯨ ꯌꯥꯎꯕꯅꯦ
ꯑꯗꯨꯗꯩ ꯍꯧꯖꯤꯛ ꯑꯩꯅ ꯑꯦ ꯁꯥ ꯍꯥꯎꯗꯧꯅ ꯆꯥꯏꯅ ꯇꯦꯕ ꯌ ꯌ ꯄꯁꯤ ꯌꯣꯠꯄꯁꯨ ꯌꯥꯗꯦ ꯍꯥꯏꯕ ꯈꯅꯥꯎ ꯑꯁꯤꯗ ꯔꯦꯁꯤ ꯇꯦꯅꯗ ꯑꯆꯣ ꯈꯤꯜꯂ ꯂꯩꯕꯁ ꯍꯟꯅ ꯌꯦꯡꯗꯦ ꯍꯥꯏꯕ
ꯑꯍꯥꯎꯕ ꯆꯥꯅꯤꯡꯕꯁꯤꯅ ꯑꯃꯨꯛ ꯄꯩꯁꯥ ꯇꯤꯡꯉꯤ ꯇꯤꯡꯗ꯭ꯔꯥ ꯕꯍꯥꯗꯤ ꯄꯩꯁꯥ ꯑꯗꯨꯝ ꯇꯤꯡꯉꯤ
ꯑꯩꯅ ꯑꯃꯨꯛꯃꯨꯛ ꯍꯥꯏꯗꯤ ꯁꯦꯝꯦꯟꯕꯨ ꯂꯩꯁꯤꯂꯛꯇ꯭ꯔꯗꯤ ꯍꯥꯎꯕꯕꯁꯤꯗ ꯇ ꯇꯥꯅꯤ
ꯑꯪ ꯑꯗꯩꯗꯤ ꯄꯩꯁꯥꯕꯨ ꯂꯩꯔꯛꯇ꯭ꯔꯕ ꯆꯠꯐꯝꯁꯤꯁꯨ ꯃꯊꯪ ꯃꯊꯪ ꯂꯥ
ꯑꯪ ꯂꯥꯛꯇꯣꯏꯅꯦ ꯑꯅꯥꯒꯤ ꯑꯌꯦꯛꯀꯤ ꯀꯩꯒꯤ ꯑꯁ ꯑꯗꯨꯒꯤꯅ ꯍꯩꯉꯅ ꯑꯗꯨ ꯍꯥꯡꯆꯤꯠꯀꯤꯅ ꯑꯗꯨ ꯍꯧꯖꯤꯛꯀꯤꯕꯨꯨ ꯆꯤꯠꯂꯗꯦ ꯑꯁ
ꯑꯗꯩ ꯍꯧꯖꯤꯛꯁꯤꯤ ꯄꯣꯌꯦꯡ ꯊꯣꯡ ꯌꯦꯡ ꯃꯇꯝꯁꯨ ꯑꯣꯏꯗꯅꯀꯣ
ꯎꯝ ꯊꯥꯡꯕ ꯊꯥꯡꯖꯂꯥꯛꯕ ꯊꯥꯡꯕꯣꯈꯤꯅꯤ
ꯎꯝ ꯆꯠꯇꯧꯒꯤ ꯃꯈꯣꯡ ꯊꯥꯡꯒꯠꯂꯒꯅꯤ ꯂꯥꯛꯔꯤꯁꯦ
ꯎ ꯒꯥꯟꯙꯤꯒꯤ ꯄꯋꯥꯔꯁ
ꯎꯝ
ꯑꯦ ꯊꯣꯡꯖꯤꯜꯂꯥꯛꯑ ꯑꯦ ꯇꯥꯟꯁꯤꯜꯂꯛꯄꯒ
ꯆꯠꯂꯒꯦ ꯆꯠꯂꯒꯦꯗ
ꯑꯗꯨ ꯊꯣꯡꯖꯤꯟꯗꯕ ꯅꯠꯇꯦ ꯑꯩ ꯑꯩꯒꯤ ꯑꯣꯏꯕ ꯑꯦꯔꯤꯌꯥꯁꯤꯦ ꯀꯥꯟꯁꯤ ꯂꯥꯛꯄ
ꯎꯝ ꯂꯥꯛꯄꯗꯨꯅ ꯃꯣꯏꯅ ꯂꯥꯛꯇꯣꯏꯁꯦ ꯊꯦꯡꯒꯨꯗꯧꯅ ꯊꯔꯣꯏꯗꯧꯅ ꯇꯞꯅ ꯇꯞ ꯆꯠꯄꯗꯅ ꯊꯦꯕꯗꯧꯅ ꯀꯥꯞꯈꯤꯕ
ꯍꯕꯦ ꯆ
ꯎꯝ ꯆꯪꯕꯧ ꯆꯪꯉꯝꯗꯅ ꯆꯠꯈꯤꯕꯁꯨ ꯌꯥꯎꯔꯤ ꯄꯣꯠꯅꯤ
ꯑꯪ ꯌꯥꯎꯔꯤꯅꯦ ꯑꯁꯦꯡꯕ ꯁꯨꯃꯥꯡ ꯋꯥꯆꯦ ꯌꯥꯕꯣꯏ ꯅꯦꯠ ꯀꯦꯛ ꯇꯧꯔꯝꯕꯗ ꯊꯥꯡꯒꯠꯂꯅꯤ ꯊꯧꯔꯝꯕꯗꯣ ꯑꯗꯩꯗꯤ ꯑꯁ ꯅꯣꯏꯗꯒ ꯆꯪꯖꯔꯔꯣꯏꯗ
ꯑꯪ ꯀꯗꯥꯏꯗꯅꯣ ꯆꯠꯆꯈ꯭ꯔꯒꯦꯅ ꯆꯠꯈꯤꯕꯗꯨꯅꯅꯦ ꯑꯩꯈꯣꯏ ꯌꯧꯅ ꯇꯧꯕꯗꯗꯤ ꯆꯠꯈ꯭ꯔꯔꯣꯏ ꯌꯨꯝꯒ ꯃꯊꯣꯟ ꯃꯊꯣꯟ ꯁꯥꯕ ꯑꯋꯥꯠ ꯑꯄꯥ ꯂꯩꯇꯕ ꯏꯃꯨꯡꯗ ꯆꯪꯈꯤꯗꯣꯏꯕ
ꯍꯣꯏꯌꯦ ꯃꯣꯏ ꯅꯨꯡꯉꯥꯏ ꯏꯪ ꯆꯤꯡ ꯂꯩꯖꯔꯔꯣꯏꯒꯦ ꯑꯦ ꯁꯤ
ꯎꯝ ꯁꯨꯝ ꯑꯩꯈꯣꯏ ꯌꯨꯝꯗ ꯂꯩꯔꯒꯅ ꯑꯁ ꯀꯨꯏꯅ ꯂꯩꯔꯣꯏꯗꯣ ꯈꯪꯕ ꯖꯥꯠꯅꯦ ꯉꯁ ꯑꯩꯁꯦ ꯈꯔ ꯂꯩꯔ ꯆꯠꯅꯈ꯭ꯔꯅꯦꯅ ꯌꯨꯝ ꯏꯅꯥꯛ ꯈꯨꯟꯕꯗꯣ ꯂꯩꯔꯗꯤ ꯀꯨꯏꯅ ꯂꯩꯅꯦ ꯈꯪꯗꯦ ꯌꯨꯝ ꯐꯖꯕꯗꯨꯗ ꯂꯩꯅꯤꯡꯖꯥꯠꯅꯦ
ꯑꯩꯈꯣꯏ ꯅꯨꯡꯁꯥ ꯅꯨꯡꯁꯥ ꯁꯥꯕꯅ ꯑꯦꯁꯤ ꯈꯔ ꯌꯥꯏꯗꯅ ꯐꯦꯟ ꯈꯔ ꯍꯨꯝꯗꯅ ꯂꯩꯔꯨꯒꯦꯁꯦ ꯈꯜꯂꯤꯁꯤ ꯎꯄꯨ ꯑꯅꯥꯟꯕꯗꯨꯗ
ꯀꯗꯁꯤꯁꯨꯣ
ꯑꯩꯈꯣꯏ ꯕꯛꯁꯤ ꯑꯅꯥꯟꯕ ꯎꯄꯨ ꯑꯅꯥꯕꯗꯣ ꯂꯩꯖꯔꯨꯒꯦ ꯅꯣꯏ ꯃꯨꯄꯥ ꯎ ꯅꯃꯣꯝꯄꯥꯛ ꯃꯈꯥꯒꯨꯝꯕ ꯃꯃꯣꯏ ꯃꯅꯨꯡꯒꯨꯝꯕ ꯑ ꯑ ꯂꯩꯖꯅꯤꯦ
ꯅꯤꯡꯊꯝꯊꯥꯗꯤꯃ ꯑꯗꯨꯅ ꯂꯨꯝꯖꯗꯣꯏꯅꯤ ꯅꯠꯇ꯭ꯔꯥ ꯃꯣꯏ ꯃꯅꯨꯡꯗꯒ ꯊꯝꯁ ꯂꯨꯝꯗꯣꯏꯕꯃ ꯐꯪꯉꯦ ꯍꯦꯛꯀꯥꯟꯗ ꯑꯩꯁꯦ
ꯐ ꯁꯒꯥꯏꯂꯛꯇ ꯑꯗꯤ ꯐꯤ ꯂꯩ ꯌꯦꯦꯞꯇꯅ ꯍꯥ
ꯑꯥ
ꯂꯩꯝ ꯂꯩꯔꯝ ꯃ ꯌꯦꯞꯇ ꯌꯦ ꯅꯪꯦꯟꯗ ꯄꯥꯝꯕꯤꯗꯨꯗ ꯊꯥꯔꯗꯤ ꯄꯨꯔ ꯐꯗꯣꯏꯔꯦ ꯀꯗꯥꯥꯏꯗ ꯃꯔꯨ ꯃꯔꯨ ꯐꯪꯖꯥꯠꯅꯣ ꯈꯪꯗꯦ
ꯐꯃꯨ ꯐꯪꯉꯗꯤ ꯆꯠꯂꯒꯦꯅ ꯊꯤꯔꯨꯔꯒꯦ ꯁꯤꯗꯣꯏꯔ ꯐꯥꯎꯕ
ꯑ
ꯁꯤꯔꯝꯗꯥꯏ ꯌꯥꯎꯔꯐꯥꯎ ꯊꯤꯔꯨꯔꯒꯦ ꯏꯆꯥ ꯏꯁꯨ ꯅꯨꯡꯉꯥꯏꯍꯧꯅꯕ
ꯑꯩꯗꯤ ꯈꯂꯤ ꯄꯩꯁꯥ ꯊꯥ ꯑꯥꯎꯁ ꯔ
ꯎꯝ ꯐꯩꯅꯦ ꯑꯗꯣ ꯑꯃꯇꯪ ꯅꯣꯡꯃꯒꯤ ꯑꯃꯃꯝꯇꯪ ꯁꯛꯄꯁꯨ ꯅꯠꯇ꯭ꯔꯥ
ꯍꯥꯏꯗꯤ ꯋꯥꯈꯟ ꯑ ꯅꯍ ꯑꯗꯨꯗꯩ ꯈꯜꯂꯝꯃꯤꯅꯤ ꯑꯁ ꯊꯛꯄꯗꯤ ꯌꯥꯔꯣꯏ ꯀꯩ ꯍꯥꯏꯁꯤꯦ ꯀꯇꯪ ꯑꯗꯦ ꯍꯥꯏꯕꯒ
ꯖꯦꯜꯗ ꯂꯩꯕ ꯍꯋꯥꯏ ꯊꯣꯡꯕ ꯐꯤꯗ ꯆꯥꯕ ꯄꯩꯁꯥ ꯇꯤꯡꯗꯕꯤꯗ ꯐꯠꯇ꯭ꯔꯣ ꯑꯗꯣ
ꯍꯣꯏ ꯁꯝꯅ ꯏꯀꯣꯏ ꯍꯤꯗꯥꯛ ꯄꯨꯡꯆꯨꯝ ꯁꯣꯝꯗꯅ
ꯑꯪ ꯑꯁ ꯅꯨꯡꯁꯥ ꯊꯣꯛꯇꯃꯤꯅ ꯈꯨꯠꯆꯁꯨ ꯉꯧꯊꯠꯂꯛꯑꯅꯤ ꯑꯗꯨꯑꯣ ꯑꯣꯏꯗꯤ
ꯇꯔꯅꯤ ꯁꯤꯅ ꯃꯅꯝ ꯄꯨꯅ ꯃꯅꯝꯗꯪ ꯏꯗꯗꯕ
ꯄꯨꯝꯅꯝꯒꯨꯝ ꯁꯤꯅꯝꯒꯨꯝ ꯅꯝꯕꯗ
ꯎꯝ
ꯃꯅꯪꯒꯥꯁꯤꯦ
ꯀꯥꯂꯦꯟ ꯊꯥꯗꯗꯤ ꯄꯣꯁ ꯇꯥꯗꯣꯏ ꯄꯣꯠꯅꯤꯗ
ꯑꯍꯣꯏꯌꯦ ꯅꯤꯡꯊꯝꯊꯥꯗꯕꯨꯗꯤ ꯑꯗꯨꯝ ꯄꯥꯛꯅ ꯁꯥꯟꯅꯔꯝ ꯂꯩꯌꯦ ꯌꯥꯅꯦꯕ
ꯎꯝ
ꯏꯪꯒ ꯏꯟꯕꯩ ꯇꯟꯅ ꯇꯟꯕ ꯂ ꯀꯣ
ꯎꯝ
ꯀꯀꯦꯟ ꯊꯥꯔꯗꯤ ꯎꯝ ꯍꯥꯏꯅꯤꯡꯗ꯭ꯔꯦ
ꯖꯦꯜꯗ ꯂꯩꯕꯒꯥꯏꯁꯦ ꯃꯤ ꯑꯗꯨꯝ ꯂꯩꯅꯔꯤꯅꯤꯀꯣ ꯀꯨꯏꯅ ꯀꯨꯏꯅ
ꯄꯣꯏ ꯂꯩꯅꯦ
ꯁ ꯋꯥꯔꯝꯅꯦꯕꯣ ꯑꯩꯈꯣꯏꯅ ꯅꯨꯡꯇꯪ ꯌꯨꯝꯗꯩ ꯀꯩꯅꯣ ꯇꯧꯗꯀꯥꯟꯗ ꯁꯨꯝ ꯏꯁꯥꯁꯦ ꯨꯕꯥ ꯁꯨꯔꯦꯅ ꯇꯧꯋꯤꯗꯅ ꯕꯣꯔꯤꯡ ꯁꯨꯕꯒꯤ
ꯍꯣꯏ ꯑꯗꯨꯒ ꯑꯗꯨꯗ ꯅꯠꯇꯅ ꯑꯃꯔꯣꯝꯗ ꯍꯥꯏꯔꯗꯤꯅꯦꯕꯀꯣ
ꯎꯝ
ꯑꯩꯈꯣꯏ ꯌꯨꯝ ꯄꯥꯟꯕ ꯆꯞ ꯃꯥꯟꯅꯩ ꯍꯥꯏꯕ
ꯍꯣꯏ
ꯄꯥꯉ ꯑꯁ ꯑꯁꯤ ꯍꯥꯏ ꯑꯃꯨꯛ ꯍꯥꯏꯔꯗꯤ ꯃꯤꯅꯥꯏꯕꯨꯗꯤ ꯍꯥꯏꯗ꯭ꯔꯣ
ꯎꯝ
ꯌꯨꯝ ꯄꯥꯟꯈꯤꯕꯗꯤ ꯍꯦꯟꯅ ꯅꯨꯡꯉꯥꯏꯈ꯭ꯔꯦꯒ ꯍꯥꯏꯦ
ꯑꯣ
ꯆꯥꯕꯒꯤ ꯃꯅꯨꯡꯗ ꯑꯅꯤꯈꯛꯇꯅꯦꯕ
ꯃꯥꯅꯤ ꯑꯗꯣ ꯃꯄꯥꯟ ꯊꯣꯡꯒꯤ ꯈꯛꯇꯅꯦ ꯃꯣꯏꯅ ꯎꯔꯤꯗꯧ ꯃꯅꯨꯡ ꯌꯥꯎꯄꯣꯟꯇꯦ ꯃꯣꯏꯅꯥ ꯎꯔꯤꯁꯦꯀꯣ ꯑꯦ ꯈꯔ ꯅꯨꯡꯉꯥꯏꯅ ꯂꯩꯔꯕ ꯑꯗꯨ ꯈꯛꯇꯅꯦꯕ ꯑꯦꯃ ꯑꯗꯨ ꯃꯔꯥꯏꯕꯛ ꯑꯩ ꯅꯨꯡꯉꯥꯏꯒ꯭ꯔꯦ ꯃꯥ ꯃꯅꯨꯡꯗ ꯁꯨꯝ ꯋꯥꯔꯝꯗꯣꯏꯗꯨꯗꯤ ꯀꯌꯥꯝ ꯎꯕꯤꯕꯣ ꯇꯦꯕ
ꯃꯃꯥꯒꯤꯕꯨ ꯈꯟꯒꯗ꯭ꯔꯥ ꯂꯩꯍꯧꯔꯤ ꯃꯄꯥ ꯂꯩꯍꯧꯔꯤ ꯍꯣꯏ ꯏꯅꯥꯛ ꯈꯨꯟꯕ ꯃꯤꯒꯨꯝꯕ ꯑꯣꯏꯇꯥꯔ ꯈꯜꯂꯔꯣꯏꯕꯣ
ꯑꯗꯩ ꯌꯨꯝ ꯑꯃꯗ ꯂꯩꯕ ꯍꯥꯏꯁꯦ ꯍꯧꯖꯤꯛ ꯑꯩꯈꯣꯏꯅ ꯆꯠꯅꯔꯤꯕꯁꯦ ꯀꯩꯁꯨ ꯇꯧꯔꯨꯒꯦ ꯌꯥꯕꯣ ꯇꯦꯕ ꯄꯨꯂꯞ ꯄꯨꯡ ꯍꯣꯡꯅꯤ ꯍꯣꯡꯗꯣꯏꯁꯦ ꯎꯝ ꯉꯁꯤ ꯅꯣꯡꯃ ꯑꯩꯅ ꯏꯁꯥ ꯅꯨꯡꯉꯥꯏꯇꯕꯒꯤ ꯀꯣ ꯄꯨꯡ ꯇꯔꯥꯗ ꯍꯧꯒꯠꯂꯁꯨ ꯀꯣ ꯀꯅꯥꯝꯇꯅ ꯀꯩꯝ ꯍꯥꯏꯔꯣꯏꯕ ꯑꯦꯍ ꯃꯥꯗꯣ ꯉꯁꯤ ꯎꯗꯦ ꯍꯥꯏ ꯀꯥꯟꯗ ꯑꯦ ꯃꯁꯥ ꯅꯨꯡꯉꯥꯏꯇꯦ ꯍꯤꯞꯄꯤ ꯑꯗꯨꯝ ꯍꯥꯏꯔꯒ ꯇꯨꯃꯤꯟ ꯇꯣꯛꯈꯤꯅꯦꯕ ꯍꯦꯛ ꯂꯨꯍꯣꯡꯉꯨꯔ ꯅꯣꯡꯃꯇꯪ ꯅꯨꯃꯤꯠ ꯊꯣꯛ ꯃꯇꯨꯡꯗ ꯍꯧꯒꯠꯂꯨꯕꯀꯣ ꯂꯩꯀꯥꯏ ꯄꯨꯔꯥ ꯁꯔꯥ ꯁꯟꯗꯣꯏꯃꯦ ꯑꯗꯨꯏ ꯃꯧꯗꯨ ꯄꯨꯡ ꯑꯗꯨꯛ ꯇꯥꯕꯕꯥꯎ ꯌꯥꯍꯧꯗꯦ ꯑꯦ ꯍꯦꯟꯖꯤꯟꯕ ꯍꯩꯕꯤ ꯀꯥꯡꯕꯨꯨꯅ ꯈꯔꯒ ꯑꯃꯨꯛ ꯍꯦꯟꯖꯤꯟꯅ ꯇꯃꯅꯤꯀꯣ
ꯍꯣꯢꯌꯦ ꯆꯤꯟ ꯌꯥꯕ ꯅꯠꯇꯅꯤꯅ
ꯎꯝ
ꯏꯁꯥ ꯆꯤꯟꯐꯥꯎꯗ ꯃꯤꯅꯤ ꯉꯝꯗ꯭ꯔꯦ ꯀꯥꯏꯅ ꯃꯤ ꯆꯤꯟꯗꯨꯗꯤ ꯃꯤꯟ ꯌꯥꯕꯣꯟꯇꯦ ꯎꯝ
ꯋꯥꯔꯝꯗꯣꯏ ꯖꯠꯅꯦ ꯃꯣꯏ ꯁꯤꯁꯣ
ꯆꯥꯛ ꯌꯦꯟꯁꯥꯡ ꯈꯤꯇꯪ ꯍꯥꯎꯗꯕꯗꯣ ꯅꯣꯡ ꯐꯥꯗꯣꯛ ꯀ ꯊꯣꯏꯕꯩ ꯊꯣꯉꯛꯑꯦ ꯀꯩ ꯍꯥꯏꯅꯤ ꯑꯁ ꯆꯥꯛ ꯌꯦꯟꯁꯥꯡꯁꯦ ꯃꯑꯣꯡ ꯃꯔꯤꯟ ꯇꯥꯅ ꯊꯣꯡꯗꯕ ꯃꯥꯜꯂꯤ
ꯍꯣꯏ
ꯍꯥꯏꯗꯦꯗꯕ ꯁꯤꯗꯗꯤ ꯑꯁ ꯈꯍꯥꯏꯅꯤ ꯀꯣꯛ ꯈꯗꯪ ꯆꯤꯜꯂꯛꯄ ꯑꯣꯏꯒꯦꯔꯥꯀꯣ ꯇꯧꯔꯨꯨꯒꯦ ꯑꯁ ꯑꯩ ꯉꯗꯪ ꯇꯨꯝꯃꯤꯒꯦꯗꯥꯟ ꯍꯥꯏꯔꯥ ꯀꯣꯛ ꯇꯨꯝꯒꯤ ꯌꯥꯌꯦꯕꯥ
ꯑꯦꯟꯁꯥꯡꯗꯪ ꯊꯥꯡꯒꯠꯂꯝꯨ ꯃꯨꯊꯠꯍꯧꯔꯣ ꯍꯥꯏꯔ ꯑꯗꯨꯝ ꯆꯪꯉ ꯇꯨꯝꯃꯨ ꯌꯥꯏ ꯑꯃꯔꯣꯝꯗꯗꯤ ꯌꯥꯔꯣꯏꯗꯣꯏꯅꯦ ꯑꯗꯣ
ꯃꯧ ꯑꯣꯏꯔꯀꯥꯟꯗꯗꯤ ꯑꯁ ꯏꯟꯅꯥꯛ ꯁꯥꯅꯕꯅꯦ
ꯍꯣꯏ ꯑꯗꯨꯗꯤ ꯉꯥꯡꯉꯛꯑꯅꯤ ꯃꯀꯥ ꯇꯜꯂꯦꯗ ꯑꯪ ꯄꯨꯔꯥ ꯄꯥꯎꯗ ꯍꯥꯞꯄ ꯆꯞ ꯃꯥꯟꯅꯗꯣꯏꯃꯤ
ꯑꯪ ꯅ꯭ꯌꯨꯁꯄꯦꯄꯔꯗ ꯍꯦꯟꯅ ꯌꯥꯡ ꯄꯥꯏꯒꯤ ꯗꯣꯏ
ꯐꯥꯏꯚ ꯖꯤ ꯀꯆꯥ ꯃꯣꯏꯌꯧ
ꯍꯣꯏ ꯑꯥ ꯅꯗꯨꯒꯟꯗꯅꯤ
ꯎꯝ
ꯑꯗꯨ ꯍꯥꯏꯔꯗꯤ ꯑꯁꯦꯡꯕꯅꯦ ꯑꯗꯣ ꯉꯥꯟꯅꯩꯒꯤꯁꯨ ꯅꯨꯄꯤꯅꯀꯣ
ꯎꯝ ꯑꯗꯨꯝꯅꯦ ꯃꯣꯏꯅꯗꯤ ꯐꯩ ꯐꯩ ꯀꯩꯗꯧꯋꯤ ꯍꯥꯏꯕꯀꯣ ꯑꯗꯨꯝ ꯀꯩꯅꯣꯁꯦ ꯏꯃꯨꯡꯒꯤ ꯃꯤꯈꯩꯩꯅꯅꯦꯕ ꯄꯥꯎ ꯐꯪꯗꯣꯏꯁꯤ ꯏꯃꯨꯡꯒꯤ ꯃꯤꯅ ꯄꯥꯎ ꯇꯝꯗ꯭ꯔꯗꯤ ꯈꯪꯕꯣꯟꯇꯦ
ꯍꯣꯏ
ꯏꯃꯨꯡꯒꯤ ꯃꯤꯅ ꯑꯗꯨ ꯇꯧꯋꯦ ꯑꯗꯥ ꯇꯧꯋ ꯋꯥꯔꯤꯗꯨ ꯃꯊꯪ ꯃꯊꯪ ꯂꯤꯒꯤꯕꯗꯩꯗꯤ ꯍꯦꯟꯖꯤꯟꯕꯤ ꯍꯩꯕꯤ ꯈꯔꯅ ꯑꯃꯨꯛ ꯍꯦꯟꯖꯤꯟꯅ ꯇꯝꯃꯅꯤ ꯑꯗꯣ ꯏꯁꯥ ꯌꯧꯔꯀꯥꯟꯗꯅ ꯄꯥꯎꯗꯣ ꯄꯨꯔꯥ ꯅꯤꯌꯣꯝ ꯑꯃ ꯄꯨꯡ ꯀꯥꯏ ꯀꯥꯏ ꯌꯧꯔꯛꯑꯅꯤ
ꯑꯗꯨꯅꯤ ꯏꯝꯐꯥꯜꯗ ꯎꯆꯤ ꯑꯃ ꯁꯤꯌꯣ ꯍꯥꯏ ꯀꯛꯆꯤꯡ ꯌꯧꯉꯀꯥꯟꯗ ꯑꯣ ꯃꯤ ꯃꯤ ꯁꯤ ꯌꯋꯦ ꯎ ꯎꯆꯤꯗꯣ ꯄꯣꯔꯥ ꯃꯤ ꯑꯣꯔ ꯂꯥꯛꯄꯗꯣ
ꯍꯥꯏꯠꯇ꯭ꯔꯣ
ꯑ ꯌꯥꯎꯕꯅꯤꯀꯣ ꯁꯨꯃꯥꯏꯅ ꯇꯧꯕ ꯑꯗꯨꯝ ꯄꯥꯎꯁꯦ ꯑꯃꯅ ꯇꯝꯃꯀꯥꯟꯗꯅ ꯀꯔꯤꯃꯥꯏꯅ ꯇꯝꯃꯀꯥꯟꯗ ꯇꯥꯀꯥꯟꯗꯅ ꯑꯃ ꯄꯨꯔꯥ ꯑꯣꯏꯔꯝꯕꯗꯣ
ꯑ ꯈꯖꯤ ꯈꯖꯤꯁꯨꯨꯡ ꯁꯣꯏꯏ ꯁꯨꯡ ꯁꯣꯏꯏ
ꯅꯨꯄꯥꯅ ꯑꯃꯨꯛ ꯀꯌꯥ ꯇꯧꯒꯟꯗꯦ ꯁꯨꯝꯕ ꯏ ꯄꯥꯎ ꯀꯩꯀꯥ ꯇꯧꯋꯦ ꯋꯥꯔꯤꯁꯦ
ꯍꯋꯦ ꯑꯗꯨꯅꯕꯨꯅꯥꯏꯁꯤ ꯅꯨꯄꯤꯅ ꯂꯩꯕꯥꯛ ꯁꯦꯝꯃꯤ ꯅꯨꯄꯤꯅ ꯂꯩꯕꯥꯛ ꯀꯩꯅꯣ ꯂꯩꯕꯥꯛ ꯊ
ꯑꯗꯩ ꯉꯥꯅꯨꯒꯁꯨ ꯌꯥꯝ ꯆꯥꯡꯗꯝꯅꯕꯅꯦ ꯑꯅꯤ ꯄꯨꯟꯒꯗꯤ ꯑꯃ ꯃꯣꯏ ꯕꯤ ꯕꯤ ꯕꯤ ꯇꯧꯕꯗꯣ
ꯑꯥ ꯑꯥ ꯑꯗꯨꯗꯣ ꯑꯁꯦꯡ ꯆꯨꯝꯁꯨ ꯆꯨꯝꯃꯤꯅꯦꯕ
ꯎꯝ
ꯍꯥꯏꯗꯤ ꯏꯃꯨꯡ ꯑꯃ ꯐꯒꯠꯄ ꯍꯥꯏꯁꯦ ꯌꯨꯝꯕꯨꯔꯦꯝꯕꯤꯗꯨ ꯐꯔꯗꯤ ꯐꯩꯒ ꯍꯥꯏꯕ꯭ꯔꯣ
ꯃꯥꯅꯦ
ꯎꯝ ꯌꯕꯤ ꯌꯨꯝꯕꯨꯔꯦꯝꯕꯤꯗꯨꯅ ꯊꯨꯒꯥꯏꯔꯀꯥꯟꯗꯅꯤ ꯎꯐꯨꯟ ꯇ ꯎ ꯊꯨꯒꯥꯏꯗꯣꯏꯁꯦ
ꯅꯨꯄꯥ ꯑꯃꯅ ꯂꯥꯏꯔꯤꯛ ꯍꯩꯔꯗꯤꯅꯦ ꯃꯊꯟꯇ ꯍꯥꯏ ꯅꯨꯄꯤ ꯑꯃꯅ ꯂꯥꯏꯔꯤꯛ ꯍꯩꯔꯗꯤ ꯏꯃꯨꯡꯗꯨꯃ ꯂꯥꯏꯔꯤꯛ ꯍꯩꯍꯜꯂꯤꯅ ꯏꯃꯨꯡ ꯈꯨꯗꯤꯡꯃꯛꯀꯤ ꯅꯨꯄꯤꯅ ꯂꯥꯏꯔꯤꯛ ꯍꯩꯔꯗꯤ ꯂꯩꯕꯥꯛ ꯑꯃ ꯐꯔꯛꯄꯗ ꯃꯇꯦꯡ ꯌꯥꯝ ꯆꯥꯎꯅ ꯄꯥꯡꯉꯦꯅ
ꯍꯣꯏ
ꯅꯨꯄꯤꯗ ꯂꯣꯏ ꯂꯩꯗ ꯑꯗꯨꯗ ꯐꯠꯇꯕ ꯀꯥꯡꯕꯨꯅ ꯐꯠꯇ꯭ꯔ ꯀꯩꯅꯣ ꯇꯧꯕꯩꯅꯦ
ꯃꯥꯅꯤ ꯐꯔꯣꯏꯒꯦꯅ ꯐꯠꯇꯕꯅꯤ
ꯎꯝ
ꯑꯗꯣ ꯋꯥꯈꯟꯗꯤ ꯂꯣꯏ ꯈꯪꯅꯩ ꯉꯥꯛꯇꯅꯦꯕꯀꯣ
ꯎꯝ
ꯐꯩ ꯐꯠꯇꯦ ꯈꯣꯠꯇꯦ ꯍꯥꯏꯕꯁꯦ
ꯎꯝ
ꯑꯗꯨꯝ ꯄꯦꯟꯊꯣꯛꯄ ꯉꯝꯗꯕ ꯍꯥꯏꯇꯥꯔꯦꯅꯦ ꯃꯥ ꯁꯤ ꯇꯧꯔꯁꯦ ꯑꯩ ꯍꯥꯏꯗꯤ ꯐꯅ ꯁꯨꯀꯥꯟ ꯈꯟꯕꯤꯗꯕꯗꯣ ꯑꯗꯨꯝ ꯍꯥꯏꯗꯤ ꯅꯣꯏ ꯃꯃꯥꯡꯒꯤꯁꯨ ꯀꯩꯅꯣꯝ ꯂꯩꯔꯝꯅꯦ ꯑꯩꯈꯣꯏ ꯃꯥꯥꯡꯒꯤꯁꯨ ꯂꯩꯔꯤ ꯉꯥꯛꯇꯅꯦ ꯍꯥꯏꯗꯤ ꯈꯪꯉꯤꯗꯅ ꯍꯣꯏ ꯑꯦꯃꯥꯟꯁꯤ ꯉꯥꯡꯉꯩꯁꯦ ꯁꯤ ꯈꯟꯕꯩꯅꯤꯅ ꯑꯗꯨꯝ ꯑꯩꯈꯣꯏꯗꯤ ꯄꯦꯟꯊꯣꯛꯅꯩꯗꯅ ꯑꯗꯨꯣ ꯍꯌꯦꯡ ꯅꯪꯁꯨ ꯃꯤ ꯑꯇꯣꯞꯄ ꯁꯨꯐꯝꯝ ꯈꯪꯅꯗꯕ ꯑꯃꯅ ꯍꯥꯏꯔ ꯀꯥꯟꯗ ꯑꯗꯨꯃꯥꯏꯅ ꯆꯞ ꯃꯥꯟꯅꯕ ꯊꯕꯛ ꯇꯧꯔꯁꯨ ꯄꯦꯟꯊꯣꯛꯄ ꯉꯝꯗꯕ ꯃꯇꯥꯡ ꯂꯥꯛꯀꯅꯦꯕ ꯑꯗꯩ ꯅꯣꯏ ꯃꯥꯗꯁꯨ ꯅꯪꯅ ꯇꯧꯔꯛ ꯑꯗꯨꯃꯥꯏꯅ ꯃꯤ ꯑꯇꯣꯞꯄ ꯑꯃꯅ ꯇꯧꯔꯛꯄꯗ ꯑꯃ ꯍꯥꯏꯗꯤ ꯁꯥꯎꯅꯤꯡꯉꯕꯒꯤ ꯅꯨꯃꯤꯠꯇꯨꯒꯤ ꯃꯇ ꯃꯇꯥꯡ ꯆꯥꯗꯕ ꯂꯥꯛꯀꯅꯦꯕ ꯑꯗꯨꯗꯅꯤ ꯇꯧꯅꯗꯣꯏꯕ ꯃꯌꯥꯝ ꯑꯗꯣ ꯇꯁꯦꯡ ꯇꯁꯦꯡꯅ ꯐꯠꯇꯕ ꯍꯥꯏꯁꯤꯅ ꯑꯃꯨꯛ ꯐꯠꯈꯤꯗ꯭ꯔꯦ ꯌꯥꯝꯅ ꯐꯔꯁꯨ ꯑꯗꯨꯝ ꯐꯠꯇ꯭ꯔꯁꯨ ꯄꯨꯡꯈꯠꯇ ꯐꯠꯇꯕꯗꯣ
ꯑꯈꯣꯏ ꯂꯥꯏꯅ ꯁꯥꯕꯗ ꯀꯩ ꯍꯥꯏ ꯁꯤꯡꯂꯤ ꯌꯦꯡ ꯋꯥꯠꯍꯧꯕ ꯠꯇ ꯍꯒꯥꯖꯃꯥꯏꯅ
ꯑ ꯈꯔ ꯌꯥꯝ ꯍꯦꯟꯅ ꯋꯥꯠꯂꯛꯄꯗꯨꯅꯅꯤ ꯈꯔ ꯌꯥꯝ ꯇꯣꯉꯥꯟ ꯇꯥꯕ ꯑꯃ
ꯍꯣꯏ ꯑꯗꯨ ꯑꯐꯕꯔꯣꯝꯗ ꯋꯥꯠꯂꯛ ꯇꯥꯔꯒꯗꯤ ꯁꯥꯏꯁꯤꯁꯨ ꯑꯩꯁꯤ
ꯍꯣꯏ ꯃꯥꯅꯦ ꯅꯨꯄꯤꯗꯁꯨ ꯑꯐ ꯑꯐꯕ ꯃꯌꯥꯝ ꯂꯩꯔꯤ ꯁꯤꯅꯦ
ꯑ ꯑꯁ ꯈꯔ ꯑꯃꯅ ꯆꯦꯟꯗꯕꯩ ꯋꯥꯅꯤꯗ
ꯎꯝ ꯍꯧꯖꯤꯛꯀꯥꯟꯁꯤꯗꯤ ꯑꯁ ꯄꯨꯡꯂꯣꯏ ꯂꯣꯏꯔꯦꯗ ꯊꯥꯏꯅꯒ ꯌꯥꯝ ꯈꯦꯠꯅꯔꯦ ꯃꯤꯈꯩꯁꯦ
ꯎꯝ ꯗ꯭ꯔꯦꯁꯇꯕꯨ ꯑꯣꯏꯒꯦꯔꯥ
ꯎꯝ
ꯀꯨꯞ ꯇ꯭ꯔꯁꯨ ꯌꯥ
ꯍꯣꯏ ꯃꯃꯤꯡꯒꯤ ꯑꯃ ꯀꯩꯅꯣꯗ ꯇꯧꯕꯗꯣ ꯃꯩ ꯂꯥꯛꯇ ꯀꯥꯟꯗ ꯇꯣꯔꯁꯂꯥꯏꯠꯅ ꯑꯥꯔꯥꯇꯤ ꯀꯠꯂꯦ ꯑꯗꯣ ꯃꯃꯤꯡꯒꯤ ꯁꯣꯏꯗꯅꯕ ꯑꯗꯨ ꯈꯛꯇꯅꯤ
ꯎ ꯑꯩꯟ ꯈꯜꯂꯦ ꯇ꯭ꯔꯥꯟꯁꯄꯔꯦꯟ ꯐꯨꯔꯤꯠ ꯄꯨꯊꯣꯔꯛꯄ꯭ꯔꯥ ꯈꯪꯄꯣꯇꯦ
ꯍꯣꯏ ꯗ꯭ꯔꯦꯁ ꯀꯩꯅꯣꯅꯦ ꯑꯇꯥꯡꯕꯅꯦ ꯕ꯭ꯔꯥꯟꯗꯦꯗꯅꯦ ꯍꯥꯏꯔꯒ
ꯑꯍꯣꯏ ꯂꯥꯛꯁꯨꯛ ꯄꯤꯕꯅꯤꯒꯥꯟꯏ
ꯎꯝ
ꯑꯗꯨꯗꯤ ꯃꯤꯇꯥꯡꯕꯒ ꯆꯞ ꯃꯥꯥꯅꯔꯦ
ꯑꯍꯣꯏ ꯇꯥꯡꯈ꯭ꯔꯁꯦ ꯑꯗꯨꯝ ꯀꯥꯇꯤꯅꯔ ꯀꯩꯅꯣꯝ ꯊꯤꯟꯖꯜꯂꯒ
ꯁꯨꯉꯝ ꯉꯝꯃꯣꯏ
ꯎꯝ ꯍꯌꯦꯡ ꯀꯩꯅꯣ ꯆꯀꯗ꯭ꯔꯣ ꯑꯌꯨꯛꯀꯤ ꯇꯨꯏꯁꯟ
ꯍꯌꯦꯡ ꯑꯌꯨꯛꯀꯤ ꯇꯨꯏꯁꯟꯗꯣ ꯍꯌꯦꯡ ꯕꯣꯜ ꯂꯩ ꯍꯣꯔꯦꯟ ꯑꯍꯤꯡ ꯑꯗꯨꯅ ꯑꯗ ꯁꯨꯇꯤꯄꯤꯕꯒꯤ ꯑꯥ
ꯑꯣ ꯑꯗꯨꯏꯗꯤ ꯑꯗꯨꯝ ꯉꯟꯅ ꯀꯩꯅꯣ ꯇꯧꯔꯁꯨ ꯌꯥꯔꯅꯤ ꯆꯠꯄꯒꯤꯁꯦ
ꯖꯦꯟꯇꯜ ꯃꯦꯟꯅ ꯈꯔ ꯌꯥꯝꯕ ꯑꯣꯏꯕ ꯑꯗ ꯃꯦꯖꯣꯔꯤꯇꯤꯗ ꯃꯣꯏꯗ ꯄꯤꯕ
ꯑꯥ ꯑꯗꯩꯗꯤ ꯊꯣꯛꯏꯕ ꯑꯃꯒꯤꯗ ꯑꯣ ꯈꯔ ꯅꯨꯡꯉꯥꯏꯗꯕ ꯑꯣꯏꯕꯗꯨꯒꯤ ꯁꯣꯏꯗꯅꯒ ꯂꯩꯍꯧꯔꯗꯤ ꯍꯥꯠ ꯀꯥꯏꯅꯅꯤꯍꯦ ꯑꯩꯁꯨ ꯌꯥꯎꯗꯣꯏ
ꯑ ꯑꯗꯨꯅ ꯀꯩ ꯍꯥꯏꯅꯤ ꯃꯦꯖꯣꯔꯤꯇꯤꯅ ꯅꯝꯕꯅꯤꯅ ꯃꯦꯖꯣꯔꯤꯇꯤꯗ ꯄ꯭ꯔꯥꯏꯌꯣꯔꯤꯇꯤ ꯄꯤꯕꯗꯣ
ꯍꯣꯏ ꯆꯨꯝꯃꯦ
ꯑꯝ
ꯃꯤ ꯂꯥꯛꯇ꯭ꯔꯗꯤ ꯑꯃꯨꯛ ꯑꯣꯖꯥꯅ ꯋꯥ ꯇꯣꯏꯅꯦ
ꯍꯣꯏ ꯑꯗꯨ ꯂꯥꯛꯇꯤ ꯂꯥꯛꯀꯅꯦꯕꯀꯣ ꯑꯅꯧꯕꯗ